ꯑꯣ ꯇꯥꯏ ꯇꯥꯏ ꯍꯜꯂꯣ
ꯑꯣ
ꯎꯝ ꯀꯔꯣꯒꯤꯗꯣ ꯀꯛꯐꯝꯒꯤ ꯋꯥꯔꯤꯗꯀꯣ ꯃꯈꯈꯐꯝꯒꯤ ꯋꯥꯔꯤꯗꯗꯤ ꯀꯩꯅꯣꯁꯦ ꯂꯧꯐꯝ ꯃꯌꯥꯏꯗ ꯂꯩꯕ ꯅꯠꯇ꯭ꯔꯣ ꯀꯦꯅꯦꯦꯟꯗꯣ
ꯑ ꯃꯌꯥꯏꯗ ꯂꯩꯕꯁꯨ ꯌꯥꯎꯋꯤ ꯃꯇꯥꯏꯗ ꯂꯩꯕꯁꯨ ꯌꯥꯎꯋꯦ ꯁꯔꯣꯛ ꯃꯄꯥꯟꯗ ꯂꯩꯕꯁꯨ ꯌꯥꯎꯋꯦꯕ
ꯆꯦꯟꯕꯗꯣ ꯌꯥꯝ ꯍꯥꯏꯗꯤ ꯑꯗꯨꯨꯝ ꯆꯥꯡ ꯑꯃꯗ ꯑꯃ ꯆꯦꯟꯕꯗꯣ ꯅꯥꯀꯜꯂꫭꯝꯒꯤ ꯀꯩꯅꯣꯒ ꯊꯥꯡꯅꯈꯤꯕꯗꯣ ꯃꯅꯥꯀꯟꯗ ꯂꯝꯕꯤ ꯑꯃꯒ ꯂꯩꯔꯒ ꯀꯣꯏꯂꯥ ꯊꯥꯕ ꯂꯝꯕꯤ ꯑꯃ ꯂꯩꯗꯅ
ꯑꯥ
ꯑꯗꯨ ꯑꯗꯨꯒꯗꯨ ꯈꯪꯉꯦꯕ ꯑꯩ ꯑꯗꯨꯝ ꯑꯗꯨꯋꯥꯏ ꯂꯩꯔ
ꯑꯣ ꯑꯣ
ꯎ
ꯍꯣꯏ ꯑꯗꯨꯋꯥꯏꯗꯣ ꯏꯁꯤꯡ ꯌꯥꯝ ꯆꯥꯎꯅ ꯌꯥ
ꯁ꯭ꯋꯥꯏꯗꯗꯤ ꯐꯧꯁꯦ ꯀꯔꯝ ꯀꯔꯝꯕ ꯊꯥꯅꯒꯦ
ꯑꯗꯨꯃꯛꯇꯤ ꯑꯩ ꯈꯪꯗ꯭ꯔꯦ ꯑꯗꯨꯏꯗꯤ ꯑꯩꯈꯣꯏ ꯊꯥ ꯑ
ꯑ ꯃꯇꯝ ꯃꯇꯝꯒꯤ ꯁꯨꯝ ꯁꯥꯕ ꯂꯩꯕ
ꯎꯝ ꯍꯣꯏ ꯑꯗꯨ ꯀꯔꯤ ꯀꯔꯤ ꯊꯧꯅ ꯁꯨꯝ ꯊꯥꯅꯕꯅꯣ ꯍꯥꯏꯗꯤ ꯊꯣꯡꯕ ꯃꯤꯡ ꯂꯩꯩꯁꯦꯁꯨ ꯈꯪꯗꯅ
ꯍꯥꯏ ꯃꯇꯝ ꯃꯇꯝꯒꯤ ꯀꯥꯂꯦꯟꯒꯤꯅ ꯀꯥꯂꯦꯟꯒꯤ ꯅꯤꯡꯊꯝꯊꯥꯒꯤꯅ ꯅꯤꯡꯊꯝꯊꯥꯒꯤ ꯍꯥꯏꯕꯒꯤ ꯍꯥꯏ ꯅꯤꯡꯊꯝ ꯊꯥ ꯋꯥꯏꯗꯁꯨ ꯂꯧ ꯎꯕ ꯌꯥꯎꯅꯩꯌꯦꯕ
ꯑ ꯑꯩꯈꯣꯏ ꯁꯤꯗꯗꯤ ꯑꯃꯨꯛ ꯈꯛꯇ ꯎꯏꯗ ꯍꯥꯏꯗꯤ ꯐꯧ ꯊꯥꯕꯁꯦ ꯑ
ꯍꯥꯏꯗꯤ ꯖꯒꯥ ꯖꯒꯥꯒꯤꯀꯣ ꯖꯒꯥ ꯖꯒꯥꯒꯤ ꯍꯥꯏꯗꯤ ꯏꯪꯕ ꯃꯐꯝ ꯑꯗꯨꯝ ꯏꯪꯉ ꯂꯩꯕ ꯖꯒꯥ ꯀ ꯑꯗꯨꯝ ꯂꯩꯌꯦꯕ ꯃꯣꯏꯒꯤ ꯃꯇꯝ ꯈꯔ ꯀꯥꯏꯌꯦꯕ ꯍꯣꯏ
ꯑꯣ ꯐꯧ ꯊꯥꯕꯁꯦ
ꯑꯩꯈꯣꯏꯒꯤꯅ ꯑꯃꯨꯛ ꯍꯥꯏꯗꯤ ꯖꯒꯥꯁꯤꯡꯗꯣ ꯍꯥꯏꯗꯤ ꯑꯗꯨꯋꯥꯏꯕꯨ ꯑꯣꯏꯔꯒꯁꯨ ꯑꯩꯈꯣꯏ ꯁ꯭ꯋꯥꯏꯕꯨ ꯑꯣꯏꯔꯒꯁꯨ ꯈꯔ ꯑꯏꯪ ꯑꯁꯥ ꯈꯥꯏꯕꯅꯤꯅ ꯑꯩꯈꯣꯏ ꯍꯥꯏꯗꯤ ꯃꯤ ꯑꯅ ꯃꯥꯟꯅꯅꯕꯒꯤ ꯋꯥꯅꯦꯕ ꯏꯪꯅ ꯑꯗꯨꯝ ꯂꯩꯕ ꯃꯐꯝ ꯑꯗꯨꯝ ꯂꯩꯌꯦꯗꯅ ꯑꯩꯈꯣꯏ ꯂꯝꯗꯝ ꯁꯤꯗꯗ
ꯍ
ꯑ ꯆꯕꯇꯤꯗꯝ ꯃꯇꯝꯗꯨ ꯈꯔ ꯀꯥꯏꯑꯕ ꯃꯣꯏ
ꯑꯗꯣ ꯅꯥꯀꯟꯗ ꯐꯧꯁꯨ ꯆꯍꯤ ꯑꯃꯗ ꯀꯌꯥ ꯀꯨꯝꯕ ꯊꯥꯅꯩ
ꯍꯣꯏꯒꯤꯕꯨꯗꯤ ꯆꯞ ꯃꯥꯅꯩ
ꯑꯣ ꯍꯥꯏꯗꯤ ꯑꯇꯣꯞꯄ ꯂꯝꯗꯗꯤꯁꯨ ꯁꯨꯝ ꯑꯅꯤꯔꯛ ꯀꯨꯝꯕ ꯊꯥꯅꯕꯁꯨ ꯌꯥꯎꯗꯅ
ꯑꯩ ꯆꯍꯤ ꯑꯃ ꯍꯥꯏꯁꯤꯗꯤ ꯊꯥ ꯇꯔꯥꯅꯤꯊꯣꯏꯅꯤ ꯊꯥ ꯇꯔꯥꯅꯤꯊꯣꯏꯁꯤꯗ ꯌꯦꯟꯊꯣꯛꯅꯕꯗꯣ ꯇꯪꯈꯥꯏ ꯇꯪꯈꯥꯏꯒꯤ ꯆꯥꯡꯗꯨꯒ ꯑꯗꯨꯝ ꯅꯪꯅꯩꯌꯦꯕ
ꯑꯥ
ꯂꯧ ꯌꯥꯝ ꯆꯥꯎꯅ ꯎꯗꯕ ꯀꯥꯡꯕꯨꯗꯤ ꯑꯅꯤꯔꯛ ꯈꯤꯇꯪꯒ ꯅꯠꯇꯦꯗ ꯑꯍꯨꯝꯂꯛ ꯀꯣꯠ ꯇꯧꯕ ꯌꯥꯎꯋꯦꯗ ꯂꯧ ꯌꯥꯝ ꯆꯥꯎꯔꯒꯗꯤ ꯐꯧ ꯊꯝꯕ ꯃꯌꯝ ꯑꯃꯁꯁꯨ ꯂꯥꯛꯑꯦꯗꯅ
ꯑ
ꯂꯧ ꯈꯔ ꯄꯤꯛꯄ ꯀꯥꯡꯕꯨꯁꯤꯡꯗꯤ ꯑꯗꯨꯝ ꯑꯍꯨꯝꯂꯛ ꯀꯥꯏ ꯑꯗꯨꯝ ꯑꯗꯨꯃꯥꯏꯅ ꯀ ꯇꯧꯕ ꯌꯥꯎꯅꯩ
ꯑꯣ ꯑꯣ
ꯐꯧ ꯊꯥꯐꯝꯗꯨ ꯄꯤꯑꯕꯅꯦꯅ ꯐꯧꯗꯨ ꯌꯥꯝ ꯍꯥꯏꯗꯤ ꯌꯥꯝ ꯊꯣꯛꯇ꯭ꯔꯔꯤꯅ
ꯎꯝ
ꯑꯗꯨꯅ ꯑꯍꯨꯝꯂꯛꯀꯨꯝꯕ ꯃꯔꯤꯔꯛꯀꯕꯁꯨ ꯑꯗꯨꯝ ꯇꯥꯗꯤ ꯇꯥꯏ ꯑꯍꯨꯝꯗꯤ ꯑꯗꯨꯝ ꯇꯧ ꯌꯥꯎꯅꯔꯦꯕ ꯃꯔꯤꯗꯤ ꯑꯗꯨꯝ ꯆꯥꯎꯔꯥꯛꯄ ꯑꯗꯨꯝ ꯇꯥꯏ
ꯑꯩꯅ ꯑꯃꯨꯛ ꯀꯌꯥ ꯈꯪꯗ꯭ꯔꯦ ꯂꯨꯃꯗꯤ
ꯑꯗꯨꯃꯥꯏꯅ ꯈꯔ ꯑꯗꯨꯝ ꯂꯩꯕꯅꯤ
ꯑꯣ ꯆꯥꯎꯔꯥꯛꯄ ꯑꯗꯨ ꯈꯛꯇꯅꯦꯕ ꯑꯩꯈꯣꯏꯅ ꯈꯪꯉꯤꯁꯦ ꯀꯗ꯭ꯔꯥꯕꯅꯤꯅ
ꯃꯥꯅꯤ
ꯍꯥꯏꯗꯤ ꯇꯄ ꯄꯨꯋꯥꯔꯤ ꯇꯥꯕ ꯋꯥꯔꯤ ꯌꯥꯕꯨ ꯂꯩꯗꯅ ꯑꯎꯕ ꯋꯥꯔꯤ ꯍꯥꯏꯕ ꯑ ꯑꯃꯁꯨ ꯂꯩꯔꯦ ꯕꯤꯠꯅ ꯎꯔꯨꯕ ꯅꯥꯀꯣꯡ ꯇꯥꯔꯨꯕ ꯋꯥꯔꯤ ꯑꯨ ꯂꯩꯖꯔꯦ
ꯑꯗꯨꯒ ꯑꯇꯥꯕ ꯁꯨꯝ ꯃꯌꯥꯝ ꯅꯤꯡꯅꯔꯛꯄ ꯑꯇꯥꯕ ꯋꯥꯔꯤꯁꯨ ꯂꯩꯅꯔꯦ ꯑꯗꯨꯣ ꯊꯪꯗꯝꯝꯗ
ꯍꯣꯏ ꯑꯩꯈꯣꯏꯅ ꯑꯃꯨꯛ ꯑꯇꯥꯕꯅꯦ ꯑꯩꯅ ꯍꯥꯏꯅꯕꯗꯩ ꯌꯥꯕꯅꯦꯦ
ꯊꯥꯏꯅ ꯌꯧꯗ꯭ꯔꯦꯗ ꯍꯧꯖꯤꯛ ꯃꯇꯝꯗ ꯍꯧꯖꯤꯛ ꯃꯇꯝꯗꯗꯤ ꯊꯥꯏꯅꯒꯤ ꯆꯥꯡꯗꯣ ꯌꯧꯗꯦꯕ ꯀꯩꯁꯨ
ꯑꯣ ꯊꯥꯅꯕꯒꯤ ꯆꯥꯡꯁꯤꯔꯣ
ꯍꯥꯟꯅꯒꯤ ꯃꯇꯝꯒꯤ ꯂꯧꯔꯝꯕ ꯂꯩꯔꯃꯤꯗꯥ
ꯑꯣ
ꯍꯥꯏꯗꯤ ꯁꯟ ꯒꯥꯔꯤꯒ ꯇꯧꯔꯒ ꯁꯟꯗꯀ ꯑꯣꯏꯗꯅ ꯈꯣꯠꯇꯅ ꯇꯧꯕ ꯌꯥꯝ ꯂꯩꯔꯝꯃꯦꯗꯅ
ꯎꯝ
ꯇꯦꯛꯇꯔ ꯁꯥꯡꯒꯣ ꯄꯨꯊꯩꯑꯒ ꯈꯣꯠꯂꯦꯒ ꯃꯌꯥꯝ ꯃꯌꯥꯝ ꯇꯧꯔꯦ
ꯎꯝ
ꯑꯗꯨ ꯍꯧꯖꯤꯛ ꯁꯟꯁꯦ ꯑꯗꯨꯝ ꯁꯤꯖꯤꯟꯅꯔꯕꯗꯤ ꯁꯤꯖꯤꯟꯅꯔꯤ ꯍꯧꯖꯤꯛ
ꯍ
ꯑꯗꯤ ꯁꯤꯗꯤꯅꯌꯦꯕ ꯁꯤꯖꯤꯟꯅꯕꯁꯤ ꯀꯔꯝ ꯀꯔꯝ ꯀꯥꯟꯗ ꯁꯤꯖꯤꯟꯅꯔꯤ ꯀꯥꯟꯁꯤꯗ ꯑꯩꯈꯣꯏꯒꯤ ꯇ꯭ꯔꯦꯛꯇꯔꯅ ꯆꯪꯕ ꯌꯥꯗꯕ ꯖꯒꯥ ꯑꯩꯒꯤ ꯂꯩꯕꯥꯛꯀꯤ ꯄꯦꯠ ꯂꯥꯎꯕ ꯑꯦ ꯆꯪꯉ ꯀꯥꯔꯛꯄ ꯉꯝꯃꯔꯣꯏ ꯍꯥꯏꯕ ꯖꯒꯥꯗꯗꯤ ꯁꯟꯁꯦ ꯑꯗꯨꯝ ꯁꯤꯖꯤꯟꯅꯩꯌꯦꯕ ꯁꯟꯅ ꯁꯤꯖꯤꯟꯅꯔꯛꯄꯁꯨ ꯅꯨꯡꯉꯥꯏꯕ ꯑꯗꯨꯝ ꯂꯩ ꯁꯟꯒꯤ ꯅꯨꯡꯉꯥꯏꯕꯁꯨ ꯃꯇꯝꯗꯨ ꯈꯤꯇꯪ ꯆꯪ ꯐꯖꯩ ꯌꯥꯔꯁꯨ ꯂꯧ ꯄꯤꯛꯑꯒꯅ ꯑꯃꯨꯛ ꯅꯨꯡꯉꯥꯏꯕ ꯂꯧ ꯆꯥꯎꯔꯒꯅ ꯑꯃꯨꯛ ꯇꯉꯥꯏ ꯐꯗ꯭ꯔꯦ ꯀꯥꯟꯅ ꯄꯨꯊꯕ
ꯑꯣ
ꯍꯦꯛꯇꯅꯗꯤ ꯑꯅꯝꯕ ꯇꯧꯔꯦ ꯑꯗꯨꯒ ꯀꯣꯀꯣꯇꯥꯒꯥꯏꯅ ꯊꯥꯏꯅꯗꯒꯤ ꯂꯩꯔꯛꯄ ꯀꯣꯀꯣꯇꯥꯒꯥꯏꯅ ꯂꯩꯔꯤꯗ ꯑꯗꯨꯝ ꯌꯥꯎꯋꯅꯤ ꯃꯤꯅ ꯇꯧꯕꯅꯦꯅ ꯑꯗꯨꯝꯗꯤ ꯃꯅꯌꯥꯝ ꯇꯧꯅꯩꯌꯦ ꯑꯗ
ꯁꯟꯅ ꯇꯧꯕꯗꯨꯅ ꯈꯔꯗꯤ ꯋꯥꯕ꯭ꯔꯥ
ꯁꯝꯅ ꯇꯧꯕ ꯍꯥꯏꯁꯦ ꯑꯗꯨꯝ ꯇꯣꯏꯅ ꯇꯧꯈꯤꯕ ꯀꯥꯡꯕꯨꯗꯤ ꯑꯗꯨꯝ ꯋꯥꯔꯁꯨ ꯍꯩꯅꯈ꯭ꯔꯦ ꯑꯗꯨ ꯃꯔꯛ ꯃꯔꯛꯇ ꯇꯧꯅꯔꯛꯄ ꯀꯥꯡꯕꯨꯗꯤ ꯅꯨꯡ ꯋꯥꯏꯑꯕ
ꯇꯣꯏꯅ ꯇꯧꯈꯤꯕ ꯀꯥꯡꯕꯨꯗꯤ ꯅꯤꯌꯣꯝꯗꯨ ꯈꯪꯕꯅꯦꯅ ꯊꯕꯛ ꯁꯝꯖꯤꯟꯕ ꯍꯩꯌꯦꯕ ꯃꯔꯛ ꯃꯔꯛꯇ ꯇꯧꯕ ꯀꯥꯡꯕꯨꯁꯤꯗꯤ ꯊꯕꯛꯇꯨ ꯁꯝꯖꯤꯟꯕ ꯍꯩꯇ꯭ꯔꯕꯅꯦꯅ ꯊꯕꯛꯇꯨꯗꯤ ꯈꯪꯉꯁꯨ ꯋꯥꯔꯦ
ꯎꯝ
ꯅꯤꯌꯣꯝ ꯈꯪꯕ ꯃꯤꯅ ꯊꯕꯛꯇꯨꯗꯤ ꯁꯝꯖꯤꯟꯕ ꯍꯩꯌꯦꯗꯅ
ꯑꯥꯎ
ꯅꯤꯌꯣꯝ ꯅꯤꯌꯣꯝ ꯈꯪꯖꯔꯒꯁꯨ ꯋꯥꯔꯤ ꯋꯥꯔꯤ ꯁꯨꯝ ꯂꯩꯕ ꯀꯥꯡꯕꯨꯗꯤ ꯑꯗꯨꯝ ꯊꯕꯛ ꯁꯝꯖꯤꯟꯕꯗꯣ ꯍꯩꯇꯦ ꯊꯕꯛꯇꯣ ꯋꯥꯏ
ꯑꯗꯨꯒ ꯍꯩꯕꯁꯨ ꯗꯀꯥꯔ ꯑꯣꯏꯔꯤꯅꯤꯅꯦ
ꯍꯩꯕꯁꯨ ꯗꯔꯀꯥꯔ ꯑꯣꯏ ꯑꯗꯨ ꯋꯥꯕꯗꯤ ꯋꯥꯗꯧꯕ ꯂꯩꯔꯕ ꯉꯥꯛꯇꯅꯤ ꯍꯥꯏꯗꯤ ꯍꯪꯖꯤꯟꯕ ꯍꯦꯟꯕ ꯑꯃ ꯆꯪꯉꯤ ꯍꯩꯇ꯭ꯔꯒꯗꯤ ꯑꯃꯨꯛ ꯊꯕꯛꯁꯦ ꯁꯦꯝꯖꯤꯟꯅꯤꯡꯉꯥꯁꯨ
ꯑꯗꯨ ꯉꯝꯗ꯭ꯔꯦ
ꯎ
ꯍꯩꯔꯛꯑꯒ ꯑꯗꯨꯝ ꯄꯥꯡꯒꯟꯗꯨꯗꯤ ꯄꯨꯊꯣꯛꯅꯗꯧ ꯑꯗꯨꯝ ꯉꯥꯛꯇꯅꯤ ꯈꯔ ꯀꯩꯁꯨ ꯍꯩꯔꯒ ꯄꯨꯊꯣꯛꯄꯗꯨꯅ ꯍꯦꯟꯅꯥ ꯊꯕꯛ ꯁꯝꯃꯦ
ꯍꯩꯔꯛꯗꯤ ꯇꯧꯔꯛꯑꯗꯤ ꯃꯥꯁꯨ ꯈꯔ ꯋꯥꯕ ꯐꯕ
ꯑꯥ ꯑꯩ ꯋꯥꯎꯔꯤ ꯋꯥꯎꯔꯤ ꯈꯔ ꯈꯔ ꯈꯪꯉꯥ ꯇꯧꯕꯗꯨꯗꯤ ꯋꯥꯔꯛꯄ ꯃꯇꯝꯗꯗꯤ ꯈꯔ ꯁꯝꯖꯤꯜꯂꯁꯦ ꯍꯥꯏꯔꯒꯁꯨ ꯁꯝꯖꯤꯟꯕ ꯍꯦꯛ ꯍꯩꯇꯕꯒꯨꯝ ꯇꯧ
ꯎꯝ
ꯇꯧꯗꯔ꯭ꯤꯕꯅꯦ ꯇꯧꯗꯔꯤ
ꯃꯥ ꯂꯣꯏꯁꯤꯟꯗꯕ ꯌꯥꯗꯕꯅꯤꯅ ꯅꯝꯐꯨ ꯍꯥꯐꯨ ꯂꯣꯏꯁꯤꯟꯈꯤꯕꯗꯣ ꯅꯤꯌꯣꯝ ꯈꯪꯕ ꯀꯥꯡꯕꯨꯅꯗꯤꯕ ꯁꯠ ꯁꯠ ꯁꯠ ꯁꯠ ꯁꯠ ꯁꯠ ꯂꯥꯎꯅ ꯁꯤꯗ ꯁꯤ ꯇꯧꯕ ꯁꯤ ꯁꯤ ꯇꯧꯕ ꯑꯁꯤ ꯋꯥꯠꯂꯤ ꯑꯗꯨ ꯑꯣꯏꯔꯗꯤ ꯀꯃꯥꯏꯅ ꯇꯧꯁꯤꯒꯦ ꯍꯥꯏꯕꯗꯨ ꯂꯣꯏꯅ ꯅꯨꯡꯉꯥꯏ ꯍꯥꯏꯇꯥꯔꯦ
ꯈꯟꯗꯥꯛ ꯃꯔꯛꯇꯤ ꯀꯣꯏꯕ ꯆꯠꯄ ꯈꯣꯠꯄꯗꯤ ꯆꯠꯇ꯭ꯔꯦ ꯌꯨꯝꯗ ꯁꯨꯝ ꯂꯩꯔꯦ
ꯎꯝ
ꯀꯔꯤ ꯌꯦꯟꯁꯥꯡ ꯆꯥꯔꯥꯒꯦ
ꯍꯥꯥ
ꯀꯩ ꯌꯦꯟꯁꯥꯥꯡ ꯆꯥꯔꯕ
ꯑꯦꯟꯁꯥꯡ ꯁꯦ ꯉꯥꯁꯤꯁꯦ ꯑꯩꯈꯣꯏꯁꯦ ꯍꯋꯥꯏ ꯊꯣꯡꯉꯦ ꯍꯥꯏꯗꯣꯏꯔꯥ ꯁꯦꯕꯣꯠ ꯊꯣꯡꯉꯦ ꯍꯥꯏꯗꯣꯏꯔꯥ ꯈꯪꯗ꯭ꯔꯦꯅꯦ
ꯃꯌꯥꯟ ꯇꯨꯌꯥꯝꯟ ꯊꯣꯡꯉꯦ ꯑꯗꯨꯃꯥꯏꯅ
ꯃꯌꯥꯟ ꯇꯨꯌꯥꯟ ꯊꯣꯡꯕꯁꯤꯅ ꯃꯥꯌꯟ ꯇꯨꯌꯥꯟ ꯊꯣꯡꯕꯁꯨ ꯍꯥꯎꯕꯅꯤꯗ
ꯍꯥꯎꯋꯦ ꯍꯥꯎꯋꯦ ꯁꯦꯕꯣꯠ ꯅꯠꯇꯕꯤ ꯈꯣꯡꯗꯔꯨꯝꯒꯨꯝꯕ ꯑꯣꯏꯔꯝꯃꯒꯗꯤ ꯐꯕ ꯁꯦꯕꯣꯠꯇꯨꯗꯤ ꯍꯋꯥꯏꯒꯗꯤ ꯁꯦꯕꯣꯠꯀꯗꯤ ꯀꯌꯥ ꯆꯥꯟꯅꯗꯦꯗꯅ ꯆꯥꯕ ꯌꯥꯏ ꯍꯥꯢꯅ ꯑꯗꯨꯝ ꯍꯥꯞꯄꯒ ꯃꯌꯥꯝ ꯇꯨꯌꯥꯟ ꯆꯥꯕꯗ ꯇꯣꯉꯥꯟꯅ ꯍꯥꯎꯕ ꯍꯥꯏꯗꯨꯗꯤ ꯑꯣꯏꯗ꯭ꯔꯦꯕ ꯈꯣꯡꯗꯔꯨꯒꯨꯝꯕ ꯑꯣꯏꯅ ꯍꯥꯞꯄꯒꯗꯤ ꯑꯗꯨꯝ ꯆꯥꯅꯕꯅꯦꯕ ꯑꯩꯈꯣꯏ ꯍꯋꯥꯏꯒꯗꯤ
ꯎꯝ ꯍꯣꯏ ꯑꯩꯈꯣꯏꯁꯦ ꯑꯦꯟꯇꯦꯝꯒꯨꯝꯕ ꯍꯥꯞꯄꯒꯁꯨ ꯑꯗꯨꯝ ꯆꯥꯅꯩ
ꯌꯦꯟꯗꯦꯝꯗꯤ ꯍꯥꯞꯄ ꯌꯥꯏ ꯌꯦꯟꯗꯦꯝꯗꯤ ꯕꯣꯔꯤꯒꯨꯝꯃꯤ
ꯎꯝ
ꯑꯩ ꯃꯍꯥꯎꯁꯨ ꯆꯨꯞꯁꯤꯜꯂꯦꯕꯀꯣ ꯍꯥꯎꯋꯦ ꯌꯦꯟꯗꯦꯝꯗꯤ
ꯁꯤꯡꯖꯨꯒꯨꯝꯕꯗ ꯑꯗꯨꯝ ꯌꯦꯟꯗꯦꯝ ꯑꯃꯨꯝ ꯍꯥꯞꯄ ꯆꯥꯅꯩꯅꯦ ꯃꯥꯒꯤ ꯃꯍꯥꯎꯗꯨꯣ ꯃꯥꯡꯗꯉꯥꯏꯒꯤ
ꯍꯥꯏꯗꯤ ꯃꯣꯔꯣꯛ ꯇꯣꯏꯔꯁꯨ ꯉꯥꯔꯤ ꯇꯣꯏꯔꯁꯨ ꯉꯥꯔꯤꯗꯨꯅ ꯍꯦꯜꯂꯛꯑꯒꯁꯨ ꯁꯤꯡꯖꯨꯁꯨ ꯀꯩꯁꯨ ꯍꯥꯎꯕ ꯅꯠꯇꯦꯕ
ꯑꯗꯨꯅ ꯕꯦꯂꯦꯟꯁꯇꯣ ꯈꯔ ꯊꯝꯅꯕꯝ ꯀꯩꯅꯣ ꯑꯗꯨꯝ ꯌꯦꯟꯗꯦꯝꯦꯝꯁ ꯑꯗꯨꯝ ꯍꯥꯞꯅꯩꯌꯦꯕ
ꯎꯝ
ꯑꯗꯨꯒ ꯈꯤꯇꯪ ꯑꯃꯨꯛ ꯉꯥꯔꯤꯗꯣ ꯈꯤꯇꯪ ꯌꯥꯡꯅ ꯆꯥꯅꯤꯡꯉꯤꯒꯅꯤ ꯌꯦꯟꯗꯦꯝꯗꯣ ꯑꯃꯨꯛ ꯆꯥꯕ
ꯆꯥꯅꯤꯡꯗ꯭ꯔꯒꯅ ꯑꯗꯨꯝ ꯌꯦꯟꯗꯦꯝꯗ ꯈꯔ-ꯈꯔ ꯋꯥꯎꯔꯤ-ꯋꯥꯎꯔꯤ ꯇꯧꯔꯒ ꯁꯤꯡꯖꯨ ꯃꯄꯨꯝꯗꯣ ꯑꯗꯨꯝ ꯃꯁꯕ
ꯏꯗꯤ ꯐꯔ ꯋꯥꯗꯦ
ꯎꯝ ꯌꯦꯅꯦ ꯈꯔ ꯆꯨꯞꯁꯤꯜꯂꯦ ꯁꯨꯇꯥꯟ ꯆꯥꯗ꯭ꯔꯗꯤ ꯀꯩꯅꯣꯒ ꯍꯥꯞꯄꯁꯨ ꯂꯩꯔꯤ ꯄꯣꯠꯅꯤꯗ ꯕꯣꯔꯤꯁꯦ ꯐꯨꯠꯇꯣꯛꯑꯒ ꯑꯩꯈꯣꯏꯒꯤ ꯁꯤꯡꯖꯨꯗꯒ ꯍꯥꯞꯅꯩ
ꯑꯣ ꯑꯗꯨꯗꯒꯤ ꯈꯗ꯭ꯔꯦ
ꯍꯥꯥꯄꯥ ꯆꯥꯅꯩ ꯍꯥꯏꯗꯤ ꯃꯥꯗꯤ ꯃꯍꯥꯎ ꯑꯝꯇ ꯐꯪꯗꯕꯅꯤꯅꯀꯣ ꯍꯥꯏꯗꯤ ꯃꯥꯗꯤ ꯇꯥꯡ-ꯇꯥꯡꯖꯕ ꯄꯣꯠ ꯑꯣꯏꯕꯅꯤꯅ ꯃꯌꯥꯝꯒꯤ ꯑꯣꯏ ꯃꯍꯥꯎ ꯥꯎꯗꯨꯗ ꯃꯥꯁꯦ ꯇꯥꯡꯉꯒ ꯌꯥꯎꯗꯣꯏꯅꯦ
ꯃꯥꯒꯤ ꯑꯣꯏꯕ ꯇꯦꯁ ꯂꯦꯞꯆꯕ ꯉꯝꯗꯕꯅꯦꯅ ꯑꯗꯨꯝ ꯍꯥꯞꯅꯩꯌꯦꯕ ꯆꯥꯕꯗꯗꯤ ꯄꯣꯠꯇꯨ ꯈꯔ ꯌꯥꯝꯅꯥꯅꯦꯅꯥ
ꯀ ꯍꯣꯏ ꯊꯝꯃꯒꯦ ꯑꯗꯨꯏꯗꯤ ꯑꯃꯕꯛ
ꯑꯥ